ꯍꯧꯖꯤꯛꯇꯪ ꯍꯜꯂꯛꯇ ꯉꯥꯏꯔꯤ ꯁꯥꯟꯅꯕ ꯆꯠꯂꯨꯕꯅꯤ
ꯀꯅꯥ ꯀꯅꯥ ꯂꯩ ꯂꯩꯕ꯭ꯔꯣ
ꯇꯣꯝꯗ ꯂꯩꯌꯦ ꯅꯪꯗꯤ
ꯑꯩ ꯏꯃꯥꯈꯣꯏ ꯕꯥ ꯈꯣꯏ ꯂꯣꯏ ꯂꯩꯒꯦ ꯏ ꯄꯁꯨꯒꯌꯦ
ꯎꯝ
ꯗꯀꯔ ꯑꯩꯈꯣꯏꯁꯨ ꯂꯣꯏꯅꯉꯥꯏ
ꯀꯩꯕ
ꯗꯗꯥꯁꯨ ꯂꯩꯑ ꯏꯃꯥꯁꯨ ꯂꯩꯑꯦ ꯂꯣꯏꯅ ꯂꯩꯌꯦꯕ ꯀꯣꯂꯦꯖ ꯇꯕ꯭ꯔꯣ ꯅꯪꯗꯦ
ꯀꯣꯂꯦꯖ ꯂꯣꯏꯔꯦꯗ ꯑꯩꯒꯤꯗꯤ ꯑꯟꯗ ꯔꯤꯖꯜ ꯉꯥꯏꯔꯤ
ꯃꯃꯥ ꯕꯥꯈꯗꯤ ꯂꯩꯕ꯭ꯔꯣ
ꯑ ꯂꯩ
ꯏꯆꯤꯟ ꯏꯅꯥꯎ ꯀꯌꯥ ꯁꯨꯒꯦ
ꯑꯍꯨꯝ
ꯅꯨꯄꯥ ꯀꯌꯥ ꯅꯨꯄꯤ ꯀꯌꯥꯔꯣ
ꯅꯨꯄꯥꯍꯨꯝ
ꯑꯣ ꯑꯩꯈꯣꯏꯗꯤ ꯌꯥꯝꯃꯦ ꯇꯔꯦꯠꯅꯦ ꯅꯨꯄꯤ ꯅꯨꯄꯤ ꯃꯔꯤ ꯅꯨꯄꯤ ꯃꯔꯤ ꯅꯨꯄꯥ ꯑꯍꯨꯝ
ꯂꯩ ꯀꯌꯥꯁ
ꯑꯩꯅ ꯑꯩꯅ ꯃꯌꯥꯏ ꯁꯨꯕ ꯑꯩꯒꯤ ꯃꯈꯥꯗ ꯑꯅꯤ ꯂꯩꯌꯦ
ꯑꯣ
ꯗꯗꯥꯈꯣꯏ ꯏꯆꯦ ꯈꯣꯏꯁꯨ ꯂꯩꯌꯦꯕ
ꯑ
ꯅꯣꯡ ꯆꯨꯕ꯭ꯔꯣ
ꯅꯣꯡ ꯆꯨꯔꯝꯃꯦ ꯑꯃꯨꯛ ꯅꯨꯡꯁꯥ ꯁꯥꯔꯛꯑꯦ
ꯑꯩꯈꯣꯏꯁꯨ ꯌꯥꯝ ꯆꯨꯔꯝꯃꯦ ꯂꯧ ꯁꯨꯕ ꯍꯧꯔꯕꯣ
ꯂꯧꯗꯤ ꯑꯩꯈꯣꯏ ꯁꯣꯝꯗꯗꯤ ꯂꯧꯗꯤ ꯁꯨꯗꯌꯦ
ꯑꯣ ꯑꯩꯈꯣꯏꯗꯤ ꯂꯧ ꯁꯨꯕꯀꯣ
ꯑ
ꯑꯗꯨꯒ ꯂꯧ ꯆꯠꯂꯦ ꯅꯣꯡ ꯆꯨꯕꯒꯤ ꯑꯃꯨꯛ ꯍꯜꯂꯛꯄ ꯏꯁꯤꯡ ꯂꯧꯁꯨ ꯏꯁꯤꯡ ꯂꯩꯇꯦ ꯏꯁꯤꯡ ꯂꯩꯇꯕꯒꯤ ꯌꯥꯝ ꯋꯥꯕꯅꯦꯍꯦ
ꯋꯥꯏ ꯋꯥꯏ ꯋꯥꯏ ꯏꯁꯤꯡ ꯀꯟꯅ ꯑꯃ ꯇꯧꯗ꯭ꯔꯗꯤ ꯏꯁꯤꯡ ꯂꯥꯛꯇ꯭ꯔꯗꯤ ꯌꯥꯔꯔꯣꯏ
ꯏꯁꯤꯡ ꯂꯩꯇꯦ ꯑꯗꯨ ꯅꯣꯡ ꯈꯖꯤꯛ ꯇꯥꯕ ꯑꯗꯨꯒꯤ ꯊꯣꯛꯄ ꯂꯧꯗ ꯊꯣꯛꯑꯒ ꯏꯁꯤꯡ ꯂꯩꯔꯝꯗꯦ ꯊꯔꯣꯏ ꯈꯣꯜꯂꯒ ꯍꯜꯂꯦ
ꯑ ꯑꯗꯨꯅꯦ ꯊꯔꯣꯏ ꯆꯥꯅꯤꯡꯉꯤꯅꯦ ꯂꯧꯕꯨꯛꯀꯤ ꯊꯔꯣꯏꯗ
ꯑꯥꯎ ꯌꯥꯝ ꯍꯥꯎꯕꯅꯦ ꯍꯣꯏ
ꯑꯗꯨꯅ ꯍꯥꯎꯋꯦ ꯑꯗꯨꯅ ꯆꯥꯅꯤꯡꯉ ꯂꯧꯕꯛꯀꯤ ꯊꯕꯛ
ꯕꯖꯥꯔꯗ ꯌꯣꯟꯕꯗꯤ ꯍꯥꯎꯇꯦꯕ ꯁꯝ ꯆꯤꯡꯒꯤ ꯆꯤꯡꯗꯣ
ꯐꯨꯜꯂꯒ ꯑꯩꯣꯏꯅ ꯇꯧꯔ
ꯑꯣ ꯈꯨꯗꯛꯇ ꯈꯨꯜꯂꯒ ꯐ꯭ꯔꯦꯁꯇꯣ ꯑꯗꯨꯝ ꯍꯥꯎꯕꯅꯦꯕ
ꯍꯣꯏ ꯍꯥꯎꯣꯏ ꯑꯗꯨꯅ ꯑꯗꯨꯅꯤ ꯑꯗꯨꯒꯨꯝ ꯆꯥꯅꯤ
ꯀꯩ ꯌꯦꯟꯁꯥꯡ ꯊꯣꯡꯑꯝꯗꯣꯏꯅꯣ ꯅꯣꯏꯗꯤ
ꯆꯥꯔꯦ ꯆꯥꯛꯇ
ꯀꯩ ꯁꯥꯡ ꯊꯣꯡꯒ ꯏꯗꯣ
ꯊꯣꯡꯗꯣꯏꯅꯣ ꯍꯥꯏꯗꯤ ꯀꯩꯅꯣ ꯊꯣꯡꯉꯦ
ꯀꯔꯤ ꯀꯔꯤ ꯌꯦꯟꯁꯥꯡ ꯊꯣꯡꯗꯣꯏꯅꯣ ꯉꯁꯤꯗꯤ
ꯅ ꯁꯤꯒꯤꯗꯤ ꯅꯨꯡꯗꯥꯡꯒꯤꯗꯤ ꯈꯪꯗꯦ
ꯑꯩꯈꯣꯏꯗꯤ ꯊꯣꯕ ꯍꯧꯥꯎꯔꯅꯤ ꯁꯧꯒ꯭ꯔꯔꯤꯒ ꯉꯥ ꯀꯪꯃꯒ ꯑꯗꯨꯝ ꯍꯥꯞꯄꯒ ꯀꯥꯡꯁꯣꯏ ꯊꯣꯡꯕ ꯇꯥꯔꯦ
ꯑ ꯅꯨꯡꯗꯥꯡꯒꯤꯔ
ꯍꯣꯏ ꯅꯨꯡꯗꯥꯡꯒꯤ ꯑꯗꯨꯝ ꯊꯣꯡꯕ ꯍꯧꯔꯅꯦ ꯑꯩꯈꯣꯏꯁꯦ
ꯑ ꯁꯅꯤ
ꯉꯥꯁꯥꯏ ꯄꯨꯡ ꯍꯧꯖꯤꯛ ꯄꯨꯡ ꯀꯌꯥ ꯇꯥꯔꯒꯦ ꯄꯨꯡ ꯑꯃꯗꯒꯤ ꯊꯣꯡꯕ ꯍꯧꯔꯤꯗ
ꯎꯝ
ꯃꯤ ꯌꯥꯝꯕꯅꯤꯅꯀꯣ ꯉꯟꯅ ꯊꯣꯡꯗ꯭ꯔꯗꯤ ꯌꯥꯗꯦꯕ ꯑꯍꯟ ꯑꯍꯜ ꯂꯃꯟꯁꯨ ꯌꯥꯎꯕꯅꯤꯅꯀꯣ
ꯃꯥ ꯃꯥꯅꯦ ꯃꯥꯅꯤ ꯑꯗꯨꯕꯨꯗꯤ ꯅꯪꯒꯤꯗꯤ ꯅꯪꯗꯤ ꯍꯧꯖꯤꯛ ꯀꯩꯀꯩ ꯍꯣꯠꯅꯔꯤꯒꯦ
ꯑꯩꯗꯤ ꯌꯨꯝꯗ ꯑꯗꯨꯝ ꯐꯤ ꯁꯥꯔ ꯂꯩꯌꯦ
ꯑꯝ
ꯐꯤꯅꯦꯛꯀꯨꯝꯕ ꯑꯗꯨꯝ ꯑꯣꯔꯗꯔ ꯂꯩꯔꯗꯤ ꯁꯥꯕ ꯑꯣꯔꯗꯔ ꯂꯩꯗ꯭ꯔꯗꯤ ꯁꯥꯗꯦꯕ
ꯑꯝ
ꯑꯩꯈꯣꯏꯗꯤ ꯀꯣꯂꯦꯖꯀ ꯇꯝꯕ ꯐꯪꯗ꯭ꯔꯦꯅꯦ ꯀꯣꯂꯦꯖ ꯇꯝꯕ ꯐꯪꯗꯦꯅ ꯂꯥꯛ ꯂꯥꯏꯔꯕ ꯃꯆꯥ ꯑꯣꯏꯔꯨꯕꯅꯤꯅꯀꯣ
ꯆꯞ ꯃꯥꯟꯅꯩ ꯆꯞ ꯃꯥꯟꯅꯩ ꯑꯩꯈꯣꯏꯁꯨ ꯂꯥꯏꯔꯨꯔꯦ ꯑꯗꯨꯕꯨ ꯄꯥꯡ ꯄꯥꯡ ꯇꯝꯃꯤ
ꯈꯪꯅꯤ ꯏꯁꯣꯔꯅ ꯄꯤꯕ ꯍꯥꯏꯗꯨꯅ ꯀꯩꯅꯣ ꯀꯔꯤ ꯎꯄꯥꯏ ꯂꯩ
ꯃꯥꯅꯦ ꯃꯥꯅꯦ ꯑꯗꯨꯕꯨꯗꯤ ꯆꯨꯝꯃꯦ
ꯅꯣꯏ ꯗꯗꯥ ꯈꯣꯏꯗꯤ ꯀꯔꯤ ꯊꯕꯛ ꯇꯧꯕ꯭ꯔꯣ ꯅꯣꯏ ꯅꯆꯤꯟ ꯏꯅꯥꯎ ꯈꯣꯏꯗꯤ ꯍꯜꯂꯣ ꯍꯜꯂꯣ ꯍꯜꯂꯣ